ꯍꯜꯂꯣ
ꯇꯥꯔꯦ ꯇꯥꯔꯦ
ꯍꯧꯖꯤꯛꯀꯤ ꯃꯃꯥꯡꯗ ꯑꯩꯅ ꯐꯣꯟ ꯇꯧꯔꯛꯑꯝꯕꯗꯣ ꯂꯥꯛꯄ꯭ꯔꯣ ꯅꯪꯉꯣꯟꯗ
ꯂꯥꯛꯇꯦ
ꯀꯌꯥꯝ ꯀꯨꯏꯔꯕꯗꯅꯣ
ꯍꯧꯖꯤꯛ ꯇꯅꯤꯗ ꯀꯩꯅ‌ꯣ ꯇꯧꯔꯒ ꯆꯠꯄ꯭ꯔꯥ ꯆꯠꯇꯕ꯭ꯔꯥ ꯈꯪꯗꯕ ꯑꯗꯨꯒ ꯑꯃꯨꯛꯀ ꯑꯃꯨꯛ ꯍꯥꯏꯗꯤ ꯆꯠꯄꯒꯤ ꯑꯃꯨꯛꯀ ꯑꯃꯨꯛ ꯇꯧꯔꯛꯄꯅ‌ꯦ
ꯎꯝ ꯂꯥꯛꯇ‌ꯦꯕ‌ꯣ ꯁꯤ ꯈꯛꯇꯅ‌ꯦ ꯂꯥꯛꯏꯁ‌ꯦ
ꯔꯤꯡ ꯈꯤꯡꯕꯕꯨꯗꯤ
ꯆꯟ
ꯌꯥꯎꯗꯦ
ꯑꯩ ꯗꯣꯛꯇꯔꯗ ꯂꯥꯛꯑꯝꯕꯅꯦ
ꯀꯥꯏꯗ
ꯑꯝ ꯀꯩꯅ‌ꯣꯗ ꯀꯩꯁꯥꯝ ꯀꯩꯁꯥꯝꯄꯥꯥꯠꯇ
ꯌꯥ ꯌ‌ꯦꯡꯕꯒꯤ
ꯑꯥ ꯑꯗꯨꯒ ꯉꯁꯤꯗ‌ꯣ ꯌꯥꯝ ꯀꯨꯏꯕꯒꯤ ꯍꯧꯖꯤꯛꯇ ꯍꯜꯂꯤꯌꯦ ꯀꯩꯅꯣ ꯌꯧꯗ ꯉꯥꯏꯔꯤ ꯑ ꯍꯥꯎ ꯈ
ꯍꯨꯝ ꯌꯣꯡꯁꯤꯗꯤ ꯅꯪ ꯂꯥꯛꯇꯣꯏꯗꯤ ꯍꯥꯏꯔꯛꯀꯦꯗ‌ꯦ ꯑꯩꯅ ꯑꯩꯈꯣꯏꯔꯣꯝꯗ ꯂꯥꯛꯀꯗꯕ ꯃꯤ ꯑꯝꯇ ꯄꯥꯝꯃꯤꯕꯅꯤꯅꯦ
ꯍꯜꯂꯦ ꯍꯜꯂꯦ
ꯍꯥ ꯍꯥ ꯕꯨꯠ ꯑꯥ ꯀꯩꯅ‌ꯣ ꯇꯧꯗ‌ꯦꯕ ꯅꯍꯥꯟ ꯍꯤꯟꯖꯥꯡꯗꯣ ꯍꯥꯏꯗꯤ ꯀꯩꯅꯣ ꯇꯧꯗ‌ꯦꯕ ꯑꯩꯈꯣꯏ ꯑꯍꯨꯝ ꯁꯥꯝꯗꯒꯤ ꯏꯃꯥꯟꯅꯕꯤ ꯑꯃ ꯂꯩꯕꯗꯨꯅꯦꯅꯦ ꯑꯩꯈꯣꯏ ꯑꯍꯨꯝ ꯀꯩꯅꯣ ꯇꯧꯋꯦꯕ ꯆꯥꯛ ꯆꯥꯕꯗꯨꯗ ꯏꯟꯁꯥꯡꯗꯣ ꯃꯥꯏꯔꯦꯟꯒꯨꯝꯕ ꯀꯩꯅꯣꯒꯨꯝꯕ ꯑꯂꯨꯒꯨꯝꯕ ꯈꯔ ꯅꯠꯇꯅ ꯑꯦ ꯀꯪꯒ ꯀꯪꯕꯅꯤꯅ ꯌꯨꯝꯗꯒꯤ ꯃꯌꯥꯝ ꯍꯦꯟꯅ ꯄꯨꯔꯛꯇꯕꯅꯦꯕ ꯆꯥꯛꯁꯨ ꯑꯗꯨꯝ ꯄꯤꯗ‌ꯣꯏꯕ ꯅꯤꯡꯕ ꯑꯗꯨꯒ ꯑꯃꯨꯛ ꯊ‌ꯣꯛ ꯂꯥꯎꯅ ꯄꯤꯁꯜ ꯑꯃꯨꯛ ꯄꯤꯔꯛꯇ꯭ꯔꯦꯗꯅ
ꯑꯥ
ꯑꯗꯨꯒ ꯌꯨꯝꯗꯕꯨꯗꯤ ꯍꯋꯥꯏ ꯑꯁꯥꯡꯕꯤ ꯀꯩꯀꯥ ꯈꯔ ꯑꯗꯨꯝ ꯄꯥꯜꯍꯧꯔꯤꯕꯅꯦ ꯑꯗꯨꯒꯤ ꯑꯩꯖꯦ ꯀꯅꯥ ꯂꯥꯛꯀꯗꯣ ꯑꯕꯦꯝꯃꯥꯕꯨꯗꯤ ꯅꯣꯡꯃꯥꯏꯖꯤꯡ ꯂꯥꯛꯑꯦ ꯃꯥꯅ ꯑꯗꯨꯝ ꯄꯨꯕꯤꯔꯛꯑꯦꯗ ꯍꯤꯟꯖꯡ
ꯃꯥꯖꯨ ꯉꯁꯤ ꯆꯠꯅꯦꯅ ꯍꯥꯏꯒꯤꯝꯅꯦ
ꯑꯗꯣ
ꯅꯪꯉꯣꯟꯗꯗꯤ ꯍꯥꯏꯗ꯭ꯔ ꯃꯥꯜꯂꯦ ꯑꯩ ꯃꯉꯣꯟꯗꯗꯤ ꯍꯥꯏ ꯏꯕꯥꯟꯅꯤ ꯋꯥꯔꯤ ꯁꯥꯟꯅꯕꯗ ꯍꯥꯏꯒꯤꯝꯅꯦ
ꯈꯡꯗꯦꯅꯦ ꯂꯥꯛ ꯑꯝꯗꯣꯏ ꯃꯥꯟ
ꯃꯥꯟꯗꯤ ꯉꯔꯥꯡ ꯑꯥ ꯑꯣ ꯅꯣꯡꯃꯥꯏꯖꯤꯡꯗ ꯆꯠꯅꯤ ꯍꯥꯏꯕ꯭ꯔꯣ ꯀꯔꯤꯅꯣ ꯑꯩꯕꯨ ꯚꯥꯕ ꯑꯣꯏꯗ꯭ꯔꯦ
ꯅꯣꯡꯃꯥꯏꯖꯤꯡ ꯑꯣꯏꯔꯝꯒꯅꯤꯍꯦ ꯅꯣꯡꯃꯥꯏꯖꯤꯡꯗ ꯑꯗꯨꯝ ꯋꯥꯡꯈꯩ ꯋꯥꯡꯈꯩꯗ ꯑꯗꯨꯝ ꯆꯠꯄꯅꯦꯕ ꯍꯟꯅꯥꯅ ꯑꯃꯨꯛ ꯊꯥꯡꯖꯒ ꯅꯣꯡꯃꯥꯏꯖꯤꯡꯒ ꯈꯨꯃꯟ ꯂꯝꯄꯥꯛꯇ ꯆꯠꯄ
ꯎꯝ
ꯑꯗꯨꯒ ꯍꯥꯖꯤꯛ ꯅꯥ ꯅꯣꯡꯃꯥꯏꯖꯤꯡ ꯅꯣꯡꯃꯥꯏꯖꯤꯡ ꯈꯛꯇꯪ ꯆꯠꯂꯦꯅ ꯇꯧꯕꯅꯦ ꯃꯥꯅ ꯑꯗꯨꯝ ꯄꯨꯕꯤꯔꯛꯄꯅꯦ ꯍꯤꯟꯖꯥꯡꯕꯨꯗꯤ
ꯑꯣ ꯑꯗꯣ ꯍꯌꯦꯡ ꯍꯡꯖꯤꯠꯇꯪ ꯉꯥꯏꯔꯦ ꯑꯗꯨꯕꯧ ꯈꯥꯡꯉꯣ
ꯍꯣꯏ ꯑꯗꯨꯕꯨꯗꯤ
ꯀꯩ ꯀꯩꯅꯣ ꯑꯔꯩ ꯑꯔꯩꯕ ꯊꯣꯡꯖꯜꯂꯒ
ꯑꯔꯩꯕꯥ ꯍꯥꯏꯖꯦ ꯑꯗꯨꯅꯦꯃꯦ ꯃꯥꯏꯔꯦꯟ ꯑꯅꯤ ꯑꯅꯤꯃꯈꯛ ꯉꯥꯏꯔꯦ ꯑꯗꯒꯤ ꯀꯩꯅꯣꯒ ꯃꯥꯏꯔꯦꯟꯗꯨ ꯁꯤꯒꯤ ꯁꯨꯝ ꯀꯃꯥꯏꯅ ꯆꯥꯅꯤ ꯑꯂꯨꯒꯨꯝꯕ ꯀꯩꯅꯣꯒꯨꯝꯕ ꯈꯔꯒ ꯉꯥꯏꯔꯦ ꯑꯩꯖꯨ ꯑꯗꯨꯒꯤꯅꯦ ꯀꯩꯅꯣꯗ ꯗꯤꯄꯥꯔꯠꯃꯦꯟꯗ ꯊꯣꯛꯂꯛ ꯑꯒ ꯁꯦꯟ ꯑꯥ ꯃꯄꯥꯟꯒꯤ ꯑ ꯑꯁꯥꯡꯕꯗꯨꯗ ꯆꯠꯀꯦꯅ ꯊꯣꯛꯂꯛ ꯏꯖꯤꯅꯦ ꯍꯧꯖꯤꯛ ꯂꯤꯛꯂꯥ ꯃꯃꯡ ꯌꯧꯁꯜꯂꯛꯑꯦ
ꯎꯝ
ꯍꯥꯏꯗꯤ ꯁꯤ ꯃꯅꯨꯡꯗꯗꯤ ꯏꯟꯁꯥꯡꯗꯣ ꯇꯥꯡꯉꯦꯕ ꯌꯥꯝꯅ
ꯎꯝ
ꯃꯄꯟꯗꯒꯤ ꯀꯔꯤ ꯀꯔꯤꯅꯣꯗꯣ ꯂꯩꯕꯅ ꯐꯥꯕꯝ ꯂꯩꯔꯕ ꯑꯗꯨꯁꯨ ꯏꯊꯟꯗ ꯑꯩꯒ ꯂꯩꯃꯤꯟꯅꯕ ꯏꯃꯥꯟꯅꯕꯤꯗꯨꯅ ꯍꯌꯦꯡ ꯃꯥ ꯄꯩꯈꯥ ꯕꯦꯛꯀꯤ ꯑꯃ ꯊꯥꯗꯣꯏꯅꯦꯅ ꯇꯧꯕꯩ ꯃꯥꯖꯨ ꯂꯥꯏꯔꯤꯛ ꯄꯥꯍꯧꯔꯤꯌꯦ ꯃꯊꯥ ꯁꯥꯔꯕ꯭ꯔꯥ ꯈꯪꯗꯦ ꯃꯥꯖꯨ ꯎꯝ
ꯕꯦꯛ ꯀꯥ ꯑꯃꯨꯛ ꯆꯁꯟꯂꯨꯔꯕ
ꯎꯝ ꯄꯦꯄꯔ ꯑꯃ ꯆꯥꯃꯜꯂꯦ ꯍꯥ ꯍꯥ ꯍꯥ ꯍꯥ ꯍꯥ ꯍꯥ ꯑꯗꯨ ꯑꯁ ꯕꯦꯛꯁꯦ
ꯏꯁ ꯑꯩ ꯑꯩꯈꯣꯏ ꯗꯤꯄꯥꯔꯠꯃꯦꯟꯒꯤꯖꯨ ꯉꯣ ꯐꯥ꯭ꯔꯁ ꯁꯦꯝꯗ ꯐꯥ꯭ꯔꯁ ꯁꯦꯝꯖꯦ ꯂꯥꯟꯕ ꯈꯔ ꯋꯥꯅꯩꯕꯀꯣ ꯎꯝ ꯀ꯭ꯔꯣ ꯏꯀꯣꯅꯣꯃꯤꯛꯁꯀꯤ ꯁꯔꯨꯛꯁꯦ ꯇꯪꯈꯥꯏ ꯍꯦꯟꯅꯅꯦ ꯃꯤꯠ ꯇ꯭ꯋꯦꯟꯇꯤ ꯊ꯭ꯔꯤ ꯄꯥꯔꯁ ꯄꯥꯔꯁꯁꯦꯟꯒꯥꯅꯦ ꯄꯥꯁ ꯇꯧꯔꯤꯖꯦ
ꯈꯣꯏꯖꯨ ꯇꯧꯔꯤꯅꯦ ꯃꯤ ꯀꯩꯅꯣꯗ ꯐꯥꯔꯁ ꯁꯦꯃꯤꯁꯇꯔꯗ ꯑ ꯀꯩꯅꯣꯈꯛ ꯇ꯭ꯋꯦꯟꯇꯤ ꯑꯥꯏꯠ ꯄꯥꯔꯁꯦꯟ ꯈꯛ ꯄꯥꯁ ꯇꯧꯋꯦꯕ ꯏꯁ ꯑꯗꯩꯗꯤ ꯒꯣꯔꯖꯦ ꯂꯣꯏ ꯍꯟꯅꯒ꯭ꯔꯦ ꯀ꯭ꯂꯥꯁ ꯀꯥꯖꯦ ꯑꯝ ꯀꯥꯅꯔꯛꯇꯕꯤ ꯇꯧꯅꯒꯤꯗꯅꯅꯦ ꯏꯃꯥꯏꯄꯦꯝꯃ ꯑꯣꯖꯥꯒꯩꯖꯤꯅꯥ ꯑꯣꯏꯅ ꯀ꯭ꯂꯥꯁ ꯂꯥꯛꯇ꯭ꯔꯤꯗꯤ ꯀꯩꯗꯧꯔꯦꯅ ꯐꯣꯟ ꯇꯧꯔ ꯇꯧꯔ ꯍꯪꯒꯠꯂꯛꯏꯅꯤ ꯀꯩꯅꯣ ꯑꯦꯛꯖꯝ ꯀꯥꯡꯕꯨꯗꯣ ꯃ꯭ꯔꯛ ꯌꯥꯝ ꯋꯥꯡꯕꯒ ꯄꯥꯝꯖꯜꯂꯛꯇ꯭ꯔꯦ ꯕꯦꯛꯇ ꯆꯥꯗꯕꯅ ꯈꯟꯖꯜꯂꯛ ꯑꯗ꯭ꯔꯣ
ꯍꯥ ꯍꯥ ꯍꯥ
ꯍꯥꯏꯗꯤ ꯃꯊꯥ ꯌꯥꯝ ꯁꯥꯕ ꯊꯕꯛꯅꯦꯕ ꯑꯁꯦ
ꯎꯝ ꯑꯦꯃꯦ ꯒꯥꯟꯁꯦ ꯄꯪꯇꯧ ꯇꯧ ꯌꯥꯟꯄꯣꯟꯇꯦꯗ ꯂꯥꯏꯔꯤꯛ ꯐꯖꯅ ꯄꯥꯏ ꯇꯦꯟ ꯇꯨꯋꯦꯜꯐ ꯀꯥꯁꯦ ꯀꯩꯁꯨ ꯑꯣꯏꯔꯝꯗ꯭ꯔꯦ
ꯑꯁ ꯀ꯭ꯌꯦꯝ ꯅꯠꯇ꯭ꯔꯦꯗ ꯍꯧꯖꯤꯛ ꯃꯤꯠ ꯎꯏꯁꯜꯂ ꯌꯦꯡꯉꯖꯨ ꯉꯝꯗꯧꯕꯒꯤ ꯐꯤꯕꯝꯗ ꯂꯩꯇ꯭ꯔꯣ
ꯎꯝ
ꯇꯦꯟ ꯇꯨꯋꯦꯜꯐ ꯀꯥꯖꯦ ꯍꯥꯏꯗꯤ ꯁꯨꯝ ꯈꯦꯠꯅꯔꯛꯑꯦ ꯍꯥꯏꯕ ꯃꯤꯅꯗꯤ ꯑ ꯃꯥꯁꯇꯔ ꯇꯧꯕ ꯀꯩꯅꯣ ꯇꯧꯋꯦ ꯍꯥꯏꯗꯤ ꯃꯤꯅꯒ ꯁꯤꯡꯊꯥꯅꯗꯅꯒ ꯇꯧꯔꯤꯖꯦ ꯑꯝꯇꯪ ꯇꯝꯍꯜꯂ ꯈꯪꯒꯗꯝ
ꯎꯝ
ꯑꯈꯣꯏ ꯀꯩꯅꯣꯅ ꯑꯩꯉꯣꯟꯗ ꯍꯥꯏꯔꯛꯄ ꯑꯝ ꯌꯥꯎꯒꯤꯕꯅꯤ ꯑꯩꯈꯣꯏ ꯒꯣꯔꯣꯅ ꯃꯥꯅ ꯈꯪꯅꯕ ꯅꯨꯄꯤꯗꯣ ꯅ꯭ꯔꯁ ꯇꯝꯃꯦ ꯑꯗꯨꯒ ꯃꯥꯖꯨ ꯕꯦꯛ ꯁꯤ ꯄꯦꯄꯔ ꯑꯅꯤ ꯆꯥꯕ ꯖꯥꯠꯅꯤ ꯑꯃꯈꯛ ꯆꯥꯔꯝꯒꯗ꯭ꯔꯥ ꯍꯥꯏꯔꯒ ꯃꯥ꯭ꯔꯛ ꯁꯤꯠ ꯌꯦꯡꯉꯨ ꯃꯇꯝꯗ ꯑꯅꯤ ꯑꯣꯏꯅ ꯆꯔꯝꯃꯕ ꯑꯗꯨꯒ ꯑꯩꯉꯣꯟꯗ ꯀꯔꯤ ꯍꯥꯏꯔꯛꯈꯤꯒꯦꯗ ꯑ ꯃꯥ ꯍꯥꯏꯅꯦ ꯀꯣ ꯅꯣꯏ ꯃꯥꯁꯇꯔ ꯇꯧꯕꯗꯅ ꯑꯃꯨꯛ ꯈꯤꯇꯪ ꯁꯤꯂꯦꯕꯁꯇꯣ ꯄꯤꯛꯏꯗꯅ ꯃꯣꯏ ꯀꯩꯅꯣꯒꯤꯗꯤ ꯕꯤ ꯑꯦꯁ ꯁꯤ ꯅꯔꯁꯤꯡꯒꯤꯗꯤ ꯌꯥꯝ ꯌꯥꯝ ꯆꯥꯎꯕꯅꯤꯅ ꯐꯨꯒꯠꯄꯗ ꯑꯩ ꯁꯣꯝꯗ ꯑꯦ
ꯑꯩꯈꯣꯏꯟ ꯇꯧꯋꯤꯖꯦ ꯑꯃꯨꯛ ꯇꯧꯍꯜꯂꯗꯤ ꯑꯃꯨꯛ ꯈꯪꯅꯤ ꯈꯣꯏꯗꯤ ꯇꯥꯛꯏꯒꯩ ꯁꯨꯛꯍꯪꯒ ꯍꯪꯕꯤꯗꯕꯤꯅꯦꯕ ꯇꯧꯒꯥꯏꯔꯤꯖꯦ
ꯄꯩꯈꯥ ꯊꯥꯕꯗ ꯑꯩ ꯑꯩ ꯀꯨꯝꯅ ꯏꯔꯨ ꯂꯨꯏ ꯑꯗꯣ ꯃꯥ ꯇꯧꯔꯕ ꯍꯥꯏ ꯑꯗꯨꯃꯥꯏꯟ ꯍꯥꯏꯕꯖꯦ ꯁꯥꯎꯅꯤꯡꯕꯅꯦꯕꯀꯣ
ꯁꯥꯎꯅꯤꯡꯗ꯭ꯔꯗꯤ ꯀꯩꯅꯣ ꯑꯩꯈꯣꯏꯅ ꯋꯥꯔꯤꯖꯦ ꯁꯣꯝꯗ ꯃꯥꯏ ꯃꯤꯠ ꯇꯩꯊꯣꯛꯐꯝ ꯈꯪꯗꯉꯩ ꯂꯦꯞꯁꯤꯗꯒꯤ ꯍꯜꯂꯛꯑꯒ ꯆꯥꯛꯁꯦ ꯂꯦꯞꯄꯒ ꯊꯣꯡ ꯉꯝꯃꯛꯇꯗꯅ ꯈꯨꯔꯨ ꯈꯨꯗꯛ ꯀꯨꯟꯕ ꯀꯣꯡꯒꯥꯏ ꯑꯃ ꯋꯥꯔꯤꯅꯤ ꯍꯥꯏꯕ ꯌꯥꯝꯅ ꯃꯣꯏꯖꯨ ꯋꯥꯔꯝꯒꯅꯤ ꯑꯩꯈꯣꯏꯖꯨ ꯅꯨꯡꯉꯥꯏꯕ ꯑꯝꯗꯤ ꯑꯣꯏꯄꯣꯟꯇꯦ ꯍꯥꯏꯕ ꯑꯗꯩ ꯄꯔꯤꯈꯥ ꯍꯥꯏꯔꯣ ꯃꯥꯁꯇꯔꯅꯅ ꯂꯥꯏꯔꯤꯛ ꯁꯤ ꯅꯨꯡꯉꯥꯏꯅ ꯇꯥꯛꯄꯤꯄꯣꯟꯗꯦ ꯃꯣꯏꯗꯤ ꯐꯅ ꯍꯥꯏ ꯁꯥꯝꯃꯦ ꯐꯅꯌꯥꯝ ꯇꯥꯛꯑꯝꯒꯅꯦꯕ ꯅꯠꯇ꯭ꯔ
ꯎꯝ
ꯀꯩꯅꯣꯅ ꯇꯥꯛꯑꯒ ꯃꯌꯥꯝ ꯃꯌꯥꯝ ꯆꯔꯒ ꯑꯁꯥꯡ ꯑꯁꯥꯡꯗ ꯍꯪꯉꯛꯑꯦ ꯑꯩꯈꯣꯏꯖꯨ ꯆꯞ ꯃꯥꯟꯅꯩ ꯍꯥꯏꯕ ꯑꯗꯨꯅꯕꯨ ꯑꯃꯔꯣꯝꯗ ꯃꯣꯏꯅ ꯑꯃꯨꯛ ꯇꯨꯋꯦꯜꯐ ꯁ꯭ꯇꯦꯟꯗꯥꯔꯅꯦ ꯑꯩꯈꯣꯏꯅ ꯑꯃꯨꯛ ꯃꯥꯁꯇꯔꯅꯦꯅ ꯒ꯭ꯔꯦꯖꯨꯌꯦꯁꯟ ꯂꯣꯏꯔ ꯇꯝꯃꯛꯑꯝꯅꯦꯅ ꯇꯧꯋꯤꯅꯦ ꯋꯥꯔꯤꯕꯣ
ꯑꯥ
ꯑꯩꯈꯣꯏꯅ ꯃꯇꯝ ꯑꯝꯗ ꯏꯁ ꯅꯤꯠꯁꯦ ꯑꯉꯥꯡ ꯑꯣꯏꯔꯤꯉꯩꯗꯨꯗ ꯌꯥꯝ ꯂꯨꯔꯕꯣꯏ ꯅꯤꯡꯉꯝꯗ꯭ꯔꯣ ꯍꯧꯖꯤꯛ ꯖꯤꯛꯁꯦ ꯑꯃꯨꯛ ꯑꯩꯈꯣꯏꯗ ꯑꯃꯨꯛ ꯂꯥꯏꯔꯕꯣꯏ ꯑꯃꯨꯛ ꯈꯟꯗꯣꯔꯛꯑꯦ ꯍꯥꯏꯕ ꯈꯦꯠꯅꯕꯖꯦ ꯁꯤ ꯑꯦꯛꯖꯥꯝ ꯖꯤꯃꯨꯛ ꯂꯨꯕ ꯂꯩꯔꯝꯃꯔꯣꯏ ꯈꯟꯒꯤꯕꯀꯣ ꯇꯁꯦꯡꯅ
ꯎꯝ
ꯑꯗꯨꯗꯤ ꯍꯧꯖꯤꯛꯇꯤ ꯑꯃꯨꯛ ꯅꯦꯠ ꯑꯃꯨꯛ ꯊꯥꯔꯛꯑꯀꯥꯟ ꯗꯗ ꯑꯃꯨꯛ ꯎꯝ ꯑꯗꯨ ꯑꯦꯛꯖꯥꯝꯗꯣꯅ ꯑꯃꯨꯛ ꯈꯜꯂꯛꯄꯗꯣ
ꯎꯝ
ꯅꯣꯏ ꯗꯥꯟ ꯂꯩꯍꯧꯃꯝꯅꯤ
ꯊꯨꯞꯄꯦꯍꯦ ꯊꯨꯄꯦꯍꯦ ꯑꯩ ꯍꯣꯔꯦꯟ ꯌꯨꯝ ꯌꯧꯔꯒ ꯑꯃꯨꯛ ꯍꯥꯏꯔꯛꯑ ꯒꯦ ꯂꯪ ꯑꯝꯇ ꯂꯩꯒꯤꯒꯦ ꯕꯖꯥꯔꯗ
ꯎꯝ
ꯉꯥꯛꯇꯪ ꯄꯣꯊꯥꯔꯝꯃꯣ
ꯃꯥꯐꯦꯟ
ꯍꯣꯏ ꯃꯄꯦꯟ ꯑꯩꯗꯣ ꯑꯥ ꯀꯩꯅꯣ ꯏꯝꯐꯥꯜ ꯕꯖꯥꯔꯗꯩ ꯂꯩꯀꯦ ꯇꯧꯅꯣ ꯉꯁꯤꯗꯣ ꯊꯦꯡꯗꯣꯛꯈ꯭ꯔꯦꯕꯧ ꯑꯣ ꯏ ꯈꯛꯑꯣ ꯌꯥꯗꯞ
ꯅꯪꯅ ꯀꯩꯅꯣ ꯗꯣꯛꯇꯔ ꯌꯦꯡꯉꯝꯃꯤꯖꯦ ꯀꯔꯥꯏ ꯖꯒꯥꯗꯅꯦ ꯍꯥꯏꯕ ꯀꯩꯁꯥꯝꯄꯥꯠ
ꯑꯥ ꯁꯤꯖꯒꯤꯗꯣ ꯑꯩꯒꯤ ꯌꯥꯒꯤꯗꯣ
ꯀꯥꯏ ꯖꯥꯒ ꯍꯥꯏꯅꯣ ꯀꯩꯁꯥꯝꯄꯥꯠꯀꯤ ꯀꯔꯤ
ꯗꯦꯟꯇꯌꯥꯁ ꯁꯤꯖ ꯗꯦꯟꯇꯦꯜ ꯀ꯭ꯂꯤꯅꯤꯛꯇꯣ
ꯑꯣ ꯑꯣ ꯑꯣ ꯑꯩꯖꯨ ꯕꯖꯥꯔꯗꯤ ꯌꯧꯁꯤꯂꯑꯦ ꯍꯣꯏ ꯂꯩꯔꯣ ꯂꯩꯔꯣ
ꯑꯗꯨ ꯍꯣꯔꯦꯟ ꯋꯥꯏ ꯑꯃꯨꯛ ꯌꯨꯝ ꯌꯧꯔꯒ ꯍꯥꯏꯔꯛꯀꯦ ꯑꯥ
ꯑꯣꯀꯦ ꯑꯣꯈꯦ